ꯇꯥꯕ꯭ꯔꯣ
ꯍꯜꯂꯣ
ꯇꯥꯏ ꯇꯥꯔꯦ
ꯀꯗꯩꯅꯣ
ꯇꯧꯗ‌ꯦꯗ ꯐꯣꯟ ꯌꯦꯡꯉꯝꯕꯅꯤ ꯒꯦꯝ ꯇꯧꯁꯤꯔꯅ ꯇꯧꯔꯝꯕꯅꯤ ꯕꯤꯠ ꯂꯩꯇꯔꯥꯕ
ꯑꯣ ꯑꯣ ꯑꯩꯈꯣꯏ ꯁꯇꯔꯗꯦ ꯅꯨꯃꯤꯠꯇ ꯁꯇꯔꯗꯦ ꯅꯨꯃꯤꯠꯇ ꯆꯠꯄꯩꯗꯨꯕꯨ ꯀꯃꯥꯏ ꯀꯃꯥꯏꯅ ꯇꯧꯁ‌ꯦ ꯍꯥꯏꯅꯣꯅꯦ
ꯑꯈꫭꯏ ꯆꯠꯂꯁꯤ ꯀꯩꯅꯣ ꯑꯩꯈꯣꯏ ꯑꯍꯨꯝ ꯃꯨꯛ ꯇꯧꯔꯒ ꯇꯧꯒꯥꯏꯔꯨꯔꯁꯤ ꯀꯩꯅꯣ ꯅꯨꯃꯤꯠꯇꯗꯤ
ꯇꯧꯔꯨꯔꯁꯦ ꯑꯩꯅ ꯍꯥꯏꯅ ꯀꯩ ꯀꯩ ꯀꯃꯥꯏ ꯀꯃꯥꯏ ꯇꯧꯁꯤꯒꯦ ꯄꯣꯠ ꯆꯩ ꯅꯨꯡ ꯀꯃꯥꯏꯅ
ꯄꯣꯠ ꯆꯩꯕꯨ ꯌꯥꯔꯦ ꯀꯩꯅꯣ ꯁꯤꯗꯒꯤ ꯏꯟꯖꯥꯡꯇꯪ ꯂꯩꯔꯒ ꯌꯥꯔꯅꯤ ꯀꯩꯅꯣ ꯌꯨꯝꯗ ꯂꯣꯏ ꯂꯩꯔꯤ ꯄꯣꯠꯅꯤꯅ
ꯑꯣ ꯆꯥ ꯀꯩꯅꯣꯒꯨꯝꯕꯗꯨꯗꯤ ꯆꯥꯛꯀꯨꯝꯕꯗꯨꯗꯤ ꯀꯃꯥꯏꯅ ꯇꯧꯖꯦ ꯍꯥꯏꯅꯣ
ꯆꯥꯛꯇꯣ ꯌꯨꯝꯗ ꯊꯣꯡꯍꯜꯂꯝꯃꯒ ꯍꯣꯠꯀꯦꯁꯇ ꯍꯥꯞꯄ ꯄꯨꯔꯁꯤ ꯀꯩꯗꯧꯔꯒꯦ ꯄꯦꯄꯔ ꯄ꯭ꯂꯦꯠꯀ ꯏꯟꯖꯥꯡꯒ ꯂꯩꯒ꯭ꯔꯗꯤ ꯆꯞ ꯆꯥꯔꯦ ꯀꯩꯅꯣ ꯈꯣꯏꯒꯤꯗꯤ ꯃꯔꯣꯏ ꯃꯄꯥꯡ ꯃꯔꯣꯏ ꯃꯄꯥꯡꯗꯨꯗꯤ ꯂꯝ ꯃꯔꯣꯏ ꯎ ꯃꯣꯔꯣꯛꯇꯨꯗꯤ ꯂꯩꯔꯦꯗꯅ
ꯑꯥ
ꯑꯇꯩꯗꯤ ꯌꯨꯝꯗ ꯂꯣꯏ ꯂꯩꯕ ꯉꯥꯛꯇꯅꯤꯅ ꯀꯩꯁꯨ ꯀꯥꯏꯗ꯭ꯔꯦꯗꯅ
ꯎꯝ
ꯑꯗꯨ ꯃꯉꯥꯏꯔꯦ ꯀꯩꯅꯣ
ꯑ ꯁꯤꯗꯩ ꯆꯠꯂꯦꯗꯅ ꯑꯩꯈꯣꯏ ꯑꯍꯨꯝ ꯆꯠꯂꯦꯗꯅ ꯑꯗꯨꯗꯨꯒ ꯅꯣꯏ ꯌꯨꯝꯗ ꯆꯪꯁꯤꯜꯂꯒ ꯄꯣꯠ ꯆꯩꯩꯁꯤ ꯂꯧꯊꯣꯔꯛꯑꯁꯦꯕ ꯂꯧꯊꯣꯛꯑꯁꯦ ꯍꯥꯏꯕ ꯅꯠꯇ꯭ꯔꯣ ꯑꯣꯀ‌ꯦ
ꯆꯥꯛꯇꯨꯕꯨꯗꯤ ꯑꯩꯅ ꯍꯥꯟꯅ ꯃꯥꯡꯖꯧꯅꯅ ꯈꯔ ꯊꯣꯡꯒꯠꯍꯜꯂꯝꯃ‌ꯦꯗꯅ
ꯑꯥ
ꯉꯟꯗꯣꯏꯅꯤꯅ
ꯑꯥ
ꯑꯗꯨꯃꯥꯏꯅ ꯇꯧꯔꯁꯦ
ꯌꯥꯏꯌꯦ ꯑꯗꯨꯁꯨ ꯑꯗꯨꯃꯥꯏꯅ ꯇꯧꯔꯁꯨ ꯌꯥꯏꯑꯦ ꯑ ꯑꯗꯨꯗꯤ ꯑ ꯑꯗꯨꯃꯥꯏꯅ ꯇꯧꯔꯅꯤ ꯑꯗꯨꯒ ꯅꯣꯏꯒꯤ ꯑꯗꯨꯗꯩꯗꯤ ꯑꯗꯨꯝ ꯑ ꯆꯪꯕꯝꯁꯦ
ꯑꯥ
ꯑꯗꯣ ꯑꯥꯕꯨꯛ ꯑꯗꯨꯝ ꯊꯂꯒ ꯆꯠ ꯆꯠꯂꯨꯔꯒ ꯏꯔꯣꯏꯈꯣꯠꯇꯅ ꯈꯔ ꯇꯧꯔꯛ ꯍꯜꯂꯛꯑꯁꯦ ꯑꯗꯨꯗꯤ
ꯏꯔꯣꯏꯕꯗꯤ ꯍꯩꯗꯤ ꯍꯩꯕ ꯅꯠꯇ꯭ꯔꯣ
ꯑꯦ ꯀꯩꯅꯣꯅꯦ ꯇꯨꯔꯦꯟ ꯃꯄꯥꯟ ꯆꯥꯎꯔꯛꯏꯅꯤꯅꯦ ꯑꯩꯈꯣꯏꯁꯦ ꯀꯩ ꯏꯔꯣꯏꯕ ꯍꯩꯏꯕ ꯅꯠꯇ꯭ꯔꯥꯌ‌ꯦ ꯀꯔꯤꯅꫭ ꯇꯨꯔꯦꯟ ꯍ‌ꯦꯛ ꯈꯣꯡꯀꯥꯞꯃꯥ ꯀꯥꯟꯊꯣꯛꯑꯒ ꯇꯨꯔꯦꯟꯅ‌ꯦ
ꯅꯣꯏꯒꯤꯁ‌ꯦ
ꯑꯥ
ꯑꯗꯨꯗꯤ ꯏꯁꯤꯡꯒ ꯊꯨꯝ ꯈꯣꯠꯇꯅ ꯇꯧꯗ꯭ꯔꯣ
ꯇꯧꯔꯤꯅꯤ ꯀꯩꯅꯣꯅꯦ ꯀꯩꯅꯣꯗꯗꯤ ꯏꯁꯤꯡ ꯆꯥꯎꯔꯛꯀꯥꯟꯗꯗꯤ ꯕꯦꯔꯥꯅꯤꯕꯣ ꯏꯃꯨꯡꯒ ꯄꯨꯡꯂꯣꯏ ꯂꯣꯏꯕꯤꯅꯤ ꯏꯐꯨꯠ ꯃꯌꯥꯝꯖꯤꯅꯥ
ꯏꯁꯤꯡꯗꯤ ꯇꯣꯏꯅ ꯑꯗꯨꯝ ꯆꯥꯎꯕ꯭ꯔꯥꯕ ꯅꯣꯏꯖꯨ
ꯆꯥꯎꯋꯦ
ꯑꯣ ꯑꯗꯨꯗꯤ ꯍꯌꯦꯡꯋꯥꯏ ꯌꯨꯝꯒ ꯁꯥꯔꯗꯤ ꯌꯨꯝꯐꯝ ꯈꯔ ꯋꯥꯡꯍꯟꯗꯗꯤ ꯌꯥꯔꯣꯏꯌꯦ
ꯌꯨꯝꯐꯝ ꯈꯔ ꯋꯥꯡꯗꯥ ꯌꯥꯔꯣꯏ ꯑꯗꯨꯒ ꯑꯩꯈꯣꯏ ꯐꯥꯎꯟꯗꯦꯁꯟꯗꯤ ꯇꯧꯗꯕ ꯌꯥꯔꯣꯏ ꯍꯥꯏꯗꯤ ꯂꯝꯕꯤ ꯃꯄꯥꯟ ꯑꯣꯏꯕꯅꯤꯅ ꯇꯨꯔꯦꯟ ꯃꯄꯥꯟ ꯑꯣꯏꯕꯅꯤꯅꯀꯣ ꯑꯗꯣ ꯐꯥꯎꯟꯗꯦꯁꯟꯗꯣ ꯈꯔ ꯇꯧꯁꯜꯂꯒ ꯌꯥꯝ ꯀꯟꯅ ꯀꯩꯅꯣ ꯇꯧꯔꯛꯇ꯭ꯔꯁꯨ ꯌꯥꯅꯤꯗ ꯑꯥ ꯍꯥꯏꯗꯤ ꯂꯨꯄꯥ ꯂꯥꯛ ꯃꯉꯥ ꯇꯔꯨꯛ ꯇꯔꯦꯠꯃꯨꯛ ꯆꯪꯍꯟꯕ ꯐꯥꯎꯟꯗꯦꯁꯟ ꯈꯔ ꯈꯤꯇꯪ ꯂꯤꯡꯕ ꯍꯥꯏꯕ ꯍꯥꯏꯇꯥꯔꯦꯅꯦꯀꯣ ꯂꯤꯡꯅꯕ ꯍꯥꯏꯇꯥꯔꯦ ꯑꯗꯨ ꯇꯧꯔꯒ ꯑꯗꯨꯝ ꯌꯥꯅꯤ ꯀꯩꯝ ꯇꯧꯔꯣꯏꯕ ꯍꯥꯏ ꯍꯥꯏꯗꯤ ꯌꯨꯝꯖꯦ ꯑꯩꯅ ꯁꯨꯝ ꯈꯟꯕꯗ ꯆꯍꯤ ꯑꯅꯤ ꯑꯍꯨꯝꯃꯨꯛ ꯂꯩꯒꯤꯗꯧ ꯃꯥꯜꯂꯦ ꯐꯔꯛ ꯑꯃ ꯇꯥꯔꯤ ꯍꯧꯖꯤꯛꯁꯦ
ꯉꯜꯂꯤ ꯀꯥꯟꯅ ꯁꯥꯎꯎ ꯌꯥꯔꯤ ꯀꯩꯅꯣ
ꯉꯜꯂꯤꯀꯥꯟꯗꯕꯨꯗꯤ ꯁꯥꯎꯍꯧꯕꯗꯤ ꯌꯥꯔꯕꯅꯦ ꯑꯗꯣ ꯈꯔ ꯀꯩꯅꯣ ꯇꯧꯗ ꯌꯥꯔꯣꯏ
ꯑꯦ
ꯄꯩꯁꯥ ꯅꯨꯡꯁꯥꯗꯣ ꯈꯤꯇꯪ ꯐꯔꯛ ꯇꯥꯔꯤꯕ ꯍꯧꯖꯤꯛꯁꯦ
ꯑꯣ ꯇꯥꯁꯟꯅꯔꯤꯕ
ꯑꯥ
ꯌꯨꯝꯗꯦ ꯌꯨꯝ ꯁꯥꯗꯕ ꯌꯥꯗ꯭ꯔꯕꯅꯤꯅꯦ ꯑꯩꯈꫭꯏꯁꯨ ꯑꯩꯈꯣꯏ ꯀꯥꯡꯒꯤ ꯁꯥꯕ ꯍꯧꯈ꯭ꯔꯕꯅꯤꯅꯦ ꯑꯗꯨꯅ ꯌꯨꯝ ꯇꯪꯈꯥꯏ ꯑꯃ ꯁꯤꯗꯣꯛꯑꯥ ꯇꯪꯈꯥꯏ ꯑꯃ ꯁꯤꯗꯣꯛꯇꯕꯤ ꯊꯝꯕꯖ‌ꯦ
ꯑꯥ
ꯐꯠꯇ‌ꯦ ꯍꯥꯏꯕ
ꯑꯣ ꯐꯠꯇꯦ ꯍꯥꯝꯃꯦ
ꯑꯍꯜ ꯂꯃꯟꯒꯤ ꯄꯥꯎ ꯄꯥꯎꯇꯥꯛ ꯂꯩꯅꯕ ꯃꯥꯜꯂꯦꯕ
ꯑꯥ ꯐꯠꯇꯦ ꯍꯥꯏ ꯐꯠꯇꯦ ꯍꯥꯏ ꯑꯗꯨꯗꯣ
ꯑꯗꯨꯅ ꯑꯩꯈꯣꯏꯒꯤ ꯑꯩꯈꯣꯏ ꯄꯨ ꯂꯩꯈꯤꯗꯕꯁꯦ ꯑꯩꯈꯣꯏ ꯄꯨ ꯃꯁꯥ ꯌꯥꯝ ꯀꯜꯂꯤꯕ ꯅꯥꯗꯦꯕ ꯁꯨꯛꯅ
ꯑꯥ ꯑꯥ
ꯑꯁꯤ ꯑꯗꯨꯗ ꯑꯣꯏꯔꯝꯗꯧ ꯃꯥꯜꯂꯦꯅ ꯀꯟꯅ ꯂꯥꯏ ꯅꯨꯡ ꯇꯧꯅꯕ ꯀꯥꯟꯗ ꯑꯗꯨꯃꯥꯏꯅ ꯍꯥꯏꯅꯩꯌꯦꯕ ꯍꯥꯏꯕꯗꯤ ꯌꯨꯝꯖꯥꯎ ꯍꯥꯏꯇꯥꯔꯦꯅꯦ ꯌꯨꯝꯖꯥꯎꯗꯣ ꯇꯪꯈꯥꯏ ꯑꯃ ꯀꯛ ꯊꯠꯄ ꯐꯠꯇꯦ ꯍꯥꯏꯔꯤꯕ
ꯑ ꯑꯥ ꯐꯠꯇꯦ ꯑꯗꯨꯗꯣ ꯀꯩꯅꯣ ꯇꯧꯋꯦꯕ ꯐꯠꯇꯦꯕ ꯑꯗꯨꯗꯣ ꯍꯥꯏꯗꯤ ꯀꯩꯅꯣꯗ ꯑꯍꯜ ꯂꯃꯟ ꯑꯣꯏꯕꯁꯤꯡꯗ ꯗꯣꯁꯥ ꯇꯥꯒꯜꯂꯦꯕ
ꯍꯣꯏ ꯍꯣꯏ ꯑꯗꯨꯃꯥꯏ ꯍꯥꯏꯌꯦꯕ
ꯎꯝ
ꯑꯗꯨꯃꯨꯛ ꯍꯧꯖꯤꯛ ꯑꯩꯈꯣꯏ ꯀꯥꯒꯤꯗꯣ ꯁꯥꯔꯅꯤꯅ ꯇꯪꯈꯥꯏ ꯑꯃ ꯂꯩꯝꯅꯤꯅ ꯑꯩꯈꯣꯏ ꯄꯨꯗ ꯗꯁꯥ ꯇꯥꯒ꯭ꯔꯦꯗꯅ ꯍꯥꯏꯗꯤ ꯍꯥꯏ
ꯑꯥ
ꯌꯨꯝꯒꯤ ꯍꯟꯗꯤ ꯑꯈꫭꯏ ꯕꯥ ꯇꯥꯔꯝꯅꯤꯅ ꯑꯈꯣꯏ ꯕꯥꯗ ꯑꯃꯨꯛ ꯇꯧꯔꯛꯀꯗ꯭ꯔꯥꯅ ꯑꯗꯨ ꯄꯥꯈꯠꯅꯗꯅ ꯑꯗꯨ ꯁꯤꯗꯣꯛꯇꯕꯗꯤ ꯌꯥꯗ꯭ꯔꯕ꯫
ꯑꯣ꯫
ꯑꯗꯨꯃꯥꯏꯅ ꯇꯧꯔꯤꯌꯦ꯫ ꯑꯈꯣꯏꯒꯤꯗꯤ ꯍꯦꯛ ꯃꯆꯤꯟꯗꯅꯦꯕ ꯌꯨꯝꯁꯦ꯫
ꯑꯥ꯫
ꯅꯪ ꯆꯠꯄ ꯁꯨꯝ ꯈꯪꯉꯅꯤ ꯍꯦꯛ ꯃꯦꯟ ꯔꯣꯠ ꯃꯌꯥꯗꯅꯦꯕ ꯑꯩꯈꯣꯏꯗꯤ꯫
ꯑꯥ꯫
ꯄꯁꯟ ꯐꯥꯔꯝꯗ ꯑꯩꯈꯣꯏ ꯐꯥꯔꯝ ꯇꯧꯋꯦ ꯍꯥꯏꯕꯗꯣ ꯑꯩꯅ
ꯑꯣ ꯇꯥꯕ꯭ꯔꯣ
ꯁꯤꯗꯤ ꯇꯥꯏꯌꯦ
ꯑꯣ ꯅꯦꯠꯋꯥꯛ ꯈꯤꯇꯪ ꯆꯠꯄꯩ ꯇꯥꯏꯞꯇ ꯇꯧꯕ ꯑꯗꯨꯅꯦ ꯍꯪꯉꯛꯏꯁꯦ
ꯄꯠ ꯄꯠ ꯇꯠꯄ꯭ꯔꯣ
ꯑꯥ
ꯀꯣꯔꯣꯅꯥ ꯃꯇꯝꯗꯣ꯫
ꯑꯥ꯫
ꯑꯗꯨꯗꯒꯤ ꯑꯗꯨꯃꯥꯏ ꯇꯧ ꯂꯩꯔꯦꯕ ꯍꯥꯏꯕꯗꯤ ꯄꯩꯁꯥ ꯅꯨꯡꯁꯥ ꯀꯩꯝ ꯊꯣꯛꯅꯕ ꯌꯥꯗꯕ ꯇꯥꯏꯃꯤꯡꯗꯣ꯫
ꯑꯥ ꯑꯥ꯫
ꯑꯗꯨꯗꯒꯤ꯫
ꯑꯣ ꯅꯣꯏ ꯐꯥꯝꯗꯤ ꯅꯣꯏ ꯀꯔꯤ ꯀꯩꯅꯣ꯫
ꯁꯟꯒꯤꯅꯦ
ꯁꯟꯒꯤ ꯍꯥꯏꯔꯣ꯫
ꯎꯝ꯫
ꯑꯣ ꯁꯟꯒꯤꯁꯦ ꯀꯃꯥꯏ ꯀꯃꯥꯏ ꯀꯩꯅꯣ ꯇꯧꯒꯦ ꯅꯣꯏꯁꯦ꯫
ꯑꯈꯣꯏ ꯁꯟ ꯁꯪꯒꯣꯝꯒꯤꯗꯨꯅꯦ꯫
ꯑꯣ ꯍꯥꯏꯗꯤ꯫ ꯃꯥꯒꯤ ꯀꯩꯅꯣꯗꯣ ꯀꯃꯥꯏ ꯀꯃꯥꯏꯅ ꯇꯧꯒꯦꯕ ꯑꯗꯨ ꯍꯥꯏꯔꯛꯑꯣꯕ ꯍꯥꯏꯗꯤ ꯀꯃꯥꯏ ꯀꯃꯥꯏꯅ ꯂꯣꯔꯤꯅꯣ ꯑꯗꯩ ꯀꯩ ꯀꯩ ꯄꯤꯖꯩ꯫
ꯄꯤꯖꯕꯖꯦ ꯃꯣꯏ ꯍꯧꯖꯤꯛꯀꯥꯟꯗꯤ ꯕꯦꯛ ꯕꯦꯛꯇ ꯊꯣꯛꯑꯦꯗꯅ ꯌꯦꯟꯒꯤ ꯇꯥꯏꯄꯇ꯫
ꯑꯥ꯫
ꯑꯗꯨ ꯂꯧꯔꯒ ꯏꯁꯤꯡꯗ ꯇꯤꯡꯉꯦ꯫
ꯑꯥ
ꯑꯗꯨꯃꯥꯏꯅ ꯇꯧꯔꯒ ꯄꯤꯖꯩ ꯆꯔꯨꯒ ꯇꯧꯔꯒ ꯑꯗꯨꯝ ꯑꯗꯨꯃꯉꯥꯏꯔ‌ꯦ꯫ ꯁꯟ ꯑꯃ ꯁꯪꯒꯣꯝ ꯌꯥꯝ ꯊꯣꯛꯄꯤ ꯖꯔꯁꯤ ꯐꯣꯔꯁꯟꯒ ꯍꯥꯏꯕꯗꯣ ꯈꯪꯗ꯭ꯔꯣ꯫
ꯈꯪꯉꯦ ꯈꯪꯉꯦ꯫
ꯑꯆꯧꯕꯗꫭ꯫
ꯑꯥ꯫
ꯑꯗꯨꯗꯨ꯫
ꯑꯣ꯫
ꯑꯗꯨꯃꯥꯏꯅ ꯇꯧꯋꯦ ꯍꯥꯏꯇꯥꯔꯦ ꯍꯣꯔꯦꯟꯗꯤ ꯕꫭꯜ ꯌꯦꯡꯉꯣꯏꯗ꯭ꯔꯣ꯫
ꯕꯣꯜꯖ‌ꯦ꯫ ꯍꯣꯔꯦꯟ ꯕꯣꯜ ꯌꯦꯡꯉꯣꯏꯗ ꯑꯗꯣ ꯑꯩꯈꯣꯏ ꯑꯗꯥꯏꯗꯅꯦ꯫ ꯑꯩꯈꯣꯏ ꯑꯗꯨꯋꯥꯏꯗ꯫ ꯁꯟ ꯂꯣꯏꯅꯕꯁꯤꯡꯗꯨꯗꯤ ꯑꯃ ꯁꯟ ꯑꯆꯧꯕ ꯖꯔꯁꯤꯒ ꯍꯥꯏꯕꯗꯣ꯫
ꯎꯝ꯫
ꯑꯗꯨ ꯑꯗꯨꯔꯕ ꯅꯣꯏ ꯂꯣꯏꯁꯦ꯫
ꯑꯗꯨꯗꯨꯅꯦ꯫
ꯑꯣ ꯑꯣ ꯑꯗꯨꯗꯣ ꯑꯩꯈꯣꯏ ꯑꯗꯨꯋꯥꯏꯗ ꯂꯣꯏꯅꯕꯗꯤꯀꯣ
ꯑꯥ
ꯀꯩꯅꯣ ꯇꯧꯋꯦꯕ ꯀꯃꯥꯏ ꯍꯥꯏꯅꯤ ꯎꯝ ꯎꯝ ꯃꯥꯒꯤ ꯎꯝ ꯀꯩꯅꯣꯁꯤꯡꯁꯦ ꯃꯆꯤꯟꯖꯥꯛꯁꯤꯡꯁꯦ ꯑꯩꯈꯣꯏꯒꯤ ꯑꯩꯈꯣꯏ ꯑꯗꯨꯗꯗꯤ ꯐꯥꯔꯝꯗ ꯐꯥꯔꯝꯗ ꯍꯥꯏꯗꯤ ꯂꯧꯕꯨꯛ ꯂꯣꯝꯗ ꯑꯣꯏꯅ ꯂꯣꯏꯌꯦꯕꯀꯣ ꯃꯣꯏ ꯌꯨꯝꯒ ꯐꯖꯅ ꯑꯃꯥ ꯁꯦꯝꯒꯠ ꯁꯥꯒꯠꯂꯒ ꯇꯧꯔꯒ ꯑꯗꯨꯗꯨꯅ ꯑꯗꯨꯋꯥꯏꯗ ꯊꯥ꯫ ꯂꯩꯔꯝꯕ ꯑꯥ ꯀꯩꯅꯣ ꯃꯌꯥꯝꯁꯦ꯫ ꯑ ꯅꯥꯄꯤ ꯁꯤꯡꯕꯤ ꯃꯌꯥꯝꯁꯦ ꯑꯗꯨꯗꯨ ꯀꯩꯅꯣ ꯇꯧꯔꯒ ꯍꯥꯏ꯫ ꯍꯥꯏꯇꯥꯔꯦ ꯑꯗꯨꯗꯣ ꯑꯗꯨꯝ ꯄꯤꯖꯔ‌ꯦꯗꯅ꯫
ꯎꯝ꯫
ꯑꯗꯒꯤ ꯁꯟꯁꯤꯗꯤ ꯁꯟꯁꯦ ꯐꯖꯅ ꯀꯥꯟꯅꯩꯌꯦꯕ ꯀꯥꯟꯅꯩ ꯍꯥꯏꯗꯤ꯫ ꯃꯥꯒꯤ ꯃꯆꯤꯟꯖꯥꯛ ꯃꯆꯤꯟꯖꯥꯛ ꯍꯥꯏꯌꯦ ꯃꯉꯣꯟꯗꯒꯤ꯫ ꯒꯤ ꯊꯣꯛꯂꯛꯄ ꯁꯪꯒꯣꯝ ꯀꯩꯀꯥꯁꯦꯀꯣ꯫
ꯑꯣ
ꯑꯥ ꯑꯩꯈꯣꯏꯒꯤ ꯎ ꯁꯪꯒꯣꯝꯖꯦ ꯐꯖꯅ ꯃꯉꯣꯟꯗꯒꯤ ꯑꯩꯈꯣꯏꯅ ꯁꯨꯝꯇꯣꯛꯑꯦꯗꯅ ꯑꯗꯨꯗꯨꯒ ꯀꯩꯅꯣꯗ ꯌꯣꯟꯕ ꯈꯣꯠꯄ ꯎꯝ
ꯌꯣꯜꯂꯤꯅꯦ ꯑꯩꯈꯣꯏꯖꯨ
ꯑꯣ ꯅꯣꯏ ꯌꯣꯜꯂꯤꯅꯦꯕ ꯑꯩꯈꯣꯏꯒꯤ ꯁꯪꯒꯣꯝ ꯊꯥꯕ ꯂꯥꯛꯄ ꯀꯥꯡꯕꯨꯖꯦ ꯁꯤꯗ ꯑꯗꯨꯝ ꯑ ꯁꯨꯝꯃ ꯀꯩꯅꯣ ꯇꯧꯕꯤꯕ ꯍꯥꯏꯇꯥꯔꯦ ꯌꯣꯜꯍꯟꯕ ꯑꯗꯒꯤ ꯑꯃꯨꯛ ꯁꯟ ꯃꯆꯥ ꯑꯃꯨꯛ ꯁꯟ ꯃꯆꯥ ꯀꯣꯛꯍꯜꯂꯒ ꯁꯟ ꯃꯆꯥꯗꯣ ꯑꯃꯨꯛ ꯃꯤꯉꯣꯟꯗ ꯌꯣꯟꯊꯣꯛ ꯍꯥꯏꯗꯤ ꯁꯟ ꯑꯃ ꯌꯣꯟꯕꯖꯦ ꯍꯧꯖꯤꯛ ꯀꯥꯟꯁꯦ ꯑꯩꯈꯣꯏꯒꯤ ꯁꯅꯥꯎꯒꯨꯝꯕꯖꯤꯗꯤ ꯀꯌꯥꯃꯨꯛꯀ ꯂꯧꯅꯒꯦ
ꯁꯅꯥꯎ ꯍꯥꯏꯁꯦ ꯆꯍꯤ ꯃꯣꯏꯁꯨ ꯆꯥꯎꯕꯒꯤ ꯃꯈꯥꯗꯤ ꯄꯣꯜꯂꯦꯗꯅ
ꯑꯥ ꯍꯥꯏꯗꯤ ꯑ ꯀꯩꯅꯣꯅ ꯁꯪꯒꯣꯝ ꯈꯥꯏꯅꯔꯛꯄ ꯇꯥꯏꯃꯤꯡꯗꯣ ꯑꯗꯨꯗ
ꯄꯤꯛꯏꯀꯥꯟꯒꯤꯔꯤ ꯅꯪ ꯍꯥꯏꯁꯦ
ꯑ ꯄꯤꯛꯏꯀꯥꯟꯒꯤ ꯁꯪꯒꯣꯝ ꯈꯥꯏꯅꯔꯛꯄ ꯇꯥꯏꯃꯤꯡꯗꯤ ꯑꯗꯨꯗ ꯌꯣꯟꯅꯕ꯭ꯔꯥ ꯅꯠꯇ꯭ꯔꯒꯅ ꯃꯥꯒꯤ ꯃꯆꯤꯟꯖꯥꯛ ꯑꯩꯈꯣꯏꯒꯤ ꯃꯆꯤꯟꯖꯥꯛ ꯐꯖꯅ ꯆꯥꯕ ꯍꯩꯔꯕ ꯇꯥꯏꯃꯤꯡꯗꯨꯗ ꯌꯣꯟꯅꯩꯗꯅ ꯌꯣꯟꯅꯕꯗꯤ
ꯑꯗꯨꯗꯤ ꯂꯩꯒꯦ ꯍꯥꯏꯕꯒꯤꯁꯨ ꯃꯈꯥ ꯄꯣꯜꯂꯦ ꯑꯗꯨꯗꯤ ꯃꯄꯨꯒꯤꯁꯨ ꯃꯈꯥ ꯄꯣꯜꯂꯦꯗꯅ ꯈꯔ ꯆꯥꯎꯍꯜꯂꯒ ꯂꯤꯁꯤꯡ ꯍꯨꯝꯐꯨ ꯍꯨꯝꯗ꯭ꯔꯥꯗ ꯌꯣꯟꯕꯅ ꯌꯣꯟꯕ ꯑꯗꯒꯤ ꯄꯤꯛꯏ ꯀꯥꯟꯅ ꯌꯣꯟꯊꯣꯛꯄ ꯀꯥꯡꯕꯨ ꯑꯝꯖꯨ ꯂꯩꯗꯅ
ꯑ
ꯑꯗꯨꯗꯤ ꯃꯄꯨꯒꯤ ꯃꯈꯥ ꯄꯣꯜꯂꯦ
ꯑꯣ ꯑꯗꯨꯃꯥꯏꯅ ꯂꯣꯏ ꯌꯣꯟꯅ ꯑꯥ ꯑꯗꯨꯃꯥꯏꯅ ꯂꯣꯏ ꯌꯣꯟꯅꯕꯅꯤꯅꯀꯣ ꯃꯃꯜ ꯑ ꯀꯩꯅꯣꯖꯦ ꯑ ꯁꯟꯖꯦ ꯍꯥꯏꯗꯤ ꯄꯩꯁꯥꯗꯣ ꯆꯥꯎ ꯆꯥꯎꯅ ꯌꯣꯟꯕꯅꯤꯅ ꯑꯗꯨꯝ ꯃꯥꯖꯦ ꯑꯗꯨꯝ ꯑꯩꯈꯣꯏꯗ ꯂꯣꯏꯀꯥꯟꯗ ꯑꯗꯨꯝ ꯀꯥꯟꯅꯕꯗꯣ ꯑꯣꯏꯌꯦꯕ ꯑꯗꯒꯤ ꯁꯟꯗꯒꯤ ꯃꯣꯏꯗꯒꯤ ꯑꯩꯈꯣꯏꯅ ꯁꯪꯒꯣꯝ ꯌꯣꯟꯕꯒꯤ ꯑꯃꯨꯛꯁꯨ ꯏꯟꯀꯝꯁꯨ ꯑꯃꯨꯛ ꯂꯥꯛꯇꯣꯏꯅꯤ ꯍꯣꯏ ꯋꯥꯕꯨꯗꯤ ꯋꯥꯗꯕꯗꯤ ꯅꯠꯇꯦ ꯍꯥꯏꯗꯤ ꯀꯩꯅꯣ ꯍꯥꯏꯔꯀꯥꯟꯗ ꯃꯣꯏꯒꯤ ꯁꯖꯤꯛ ꯐꯥꯟꯕ ꯈꯣꯠꯄ ꯇꯧꯕ ꯈꯣꯠꯄ ꯇꯧꯕꯗꯨꯗꯀꯣ
ꯑꯩꯈꯣꯏꯔꯣꯝꯒꯤꯅ ꯑꯃꯨꯛ ꯁꯖꯤꯛꯇꯣ ꯍꯧꯗꯦꯕ ꯑꯩꯈꯣꯏꯔꯣꯝꯒꯤꯗꯤ ꯐꯥ꯭ꯔꯝ ꯂꯩꯇꯃꯤꯅ ꯄꯥꯠ ꯅꯨꯡ ꯂꯩꯇꯦꯕ ꯑꯩꯈꯣꯏꯔꯣꯝꯒꯤꯗꯤ ꯑꯩꯈꯣꯏꯅꯈꯩꯗꯤ ꯑꯃꯨꯛ ꯂꯩꯀꯪꯅꯦꯕ
ꯑꯥ
ꯑꯩꯈꯣꯏ ꯏꯝꯐꯥꯜ ꯏꯁ ꯁꯥꯏꯠꯁꯤꯗꯤ ꯐꯥ꯭ꯔꯝ ꯉꯥꯒꯤ ꯐꯥ꯭ꯔꯝꯒꯨꯝꯕꯁꯤ ꯀꯌꯥ ꯇ ꯑꯝꯇ ꯇꯧꯗꯦꯕ ꯄꯨꯔꯥ ꯂꯩꯀꯪꯅꯤꯅ ꯑꯈꯣꯏꯔꯣꯝ ꯑꯥꯏꯂꯦꯟ ꯍꯥꯏꯇꯥꯔꯦꯅꯦ
ꯑꯣ ꯑꯁ ꯑꯗꯒꯤ ꯑꯩꯅ ꯁꯨꯝ ꯍꯥꯏꯗꯤ ꯅꯨꯡꯉꯥꯏꯖꯗꯕ ꯍꯥꯏ ꯇꯥꯔꯦꯀꯣ ꯅꯨꯡꯉꯥꯏꯇꯕ ꯍꯥꯏꯔꯗꯤ ꯅꯣꯏꯒꯤ ꯆꯥꯗꯣꯡ ꯆꯪꯐꯝꯒꯤ ꯂꯝꯕꯤꯒꯤꯗꯣ ꯈꯪꯕ꯭ꯔꯥ ꯑꯗꯨꯗ ꯃꯅꯨꯡꯗ ꯍꯟꯖꯜꯂꯒ ꯂꯩꯕ ꯈꯨꯜ ꯈꯔ ꯇꯥꯏꯗꯅ
ꯎ
ꯑꯗꯨ ꯃꯣꯏꯖꯦ ꯀꯃꯥꯏꯅ ꯂꯩꯖꯥꯠꯅꯣꯕ ꯍꯥꯏꯗꯤ ꯊꯥꯎ ꯐꯪꯏꯤ ꯐꯪꯗꯦ ꯗꯨꯀꯥꯟ ꯐꯪꯉꯤ ꯐꯖꯅ ꯐꯝꯕꯁꯨ ꯅꯠꯇꯦ ꯑꯗꯨ ꯀꯃꯥꯏꯅ
ꯀ ꯌꯥꯎꯕꯅꯦ
ꯑꯣ ꯍꯧꯖꯤꯛ ꯐꯖꯅ ꯐꯝꯃꯦꯕ
ꯑ ꯃꯅꯨꯡꯗ ꯐꯖꯅ ꯐꯝꯕꯒ ꯌꯥꯎꯔꯕꯅꯦ ꯑꯥ ꯃꯅꯨꯡ ꯆꯪꯖꯟꯕ ꯈꯨꯟ ꯂꯩꯗꯥꯏꯅꯦ
ꯑꯥ
ꯅꯪ ꯆꯪꯉꯨꯔꯕꯣ
ꯆꯪꯉꯨꯔꯦ ꯆꯪꯉꯨꯔꯦ
ꯑꯗꯨ ꯗꯨꯀꯥꯟ ꯐꯖꯅ ꯐꯪꯕ ꯈꯣꯠꯄ ꯌꯥꯎꯔꯕꯅꯦ
ꯑꯣ ꯑꯣ ꯑꯩꯅ ꯉꯍꯥꯟꯋꯥꯏ ꯆꯠꯄꯩꯀꯥꯟꯗꯨꯗꯗꯤ ꯐꯝꯍꯧꯗ꯭ꯔꯤꯕ ꯃꯣꯏꯁꯦ ꯑꯗꯨ ꯍꯥꯏꯗꯤ ꯌꯥꯝꯅ ꯋꯥꯕ ꯋꯥꯗꯧ ꯃꯥꯟꯕ ꯍꯥꯏꯇꯥꯔꯦ ꯑꯗꯨꯋꯥꯏꯗꯒ ꯊꯥꯎꯒ ꯇꯠꯈ꯭ꯔꯗꯤ ꯎꯄꯥꯏ ꯁꯨꯛꯂꯩ ꯂꯩꯇꯦ
ꯑ ꯑꯗꯣꯝꯗꯤ ꯎꯄꯥꯏ ꯂꯩꯇ꯭ꯔꯦ
ꯑꯣ ꯑꯗꯨꯅꯦ ꯑꯗꯣ ꯃꯣꯏ ꯀꯃꯥꯏꯅ ꯂꯩꯖꯥꯠꯅꯣ ꯁꯤꯅꯤ ꯀꯔꯥꯏꯗꯒꯤ ꯏꯟꯀꯝ ꯂꯥꯛꯑꯒ ꯀꯃꯥꯏꯅ ꯄꯩꯁꯥ ꯀꯃꯥꯏ ꯇꯥꯜꯂꯒ ꯀꯃꯥꯏ ꯂꯩꯖꯥꯠꯅꯣ ꯁꯤꯅꯤ ꯑꯩ ꯈꯪꯅꯤꯡꯉꯤꯁꯤ
ꯃꯣꯏꯖꯦ ꯁꯨꯝ ꯇꯧꯕꯗ ꯃꯣꯏ ꯍꯧꯖꯤꯛꯀꯥꯟꯗꯤ ꯄꯨꯔꯥ ꯂꯣꯛꯇꯥꯛꯀꯤ ꯁ꯭ꯇꯥꯏꯜꯗꯅꯦ
ꯑꯥ
ꯃꯣꯏꯖꯨ ꯉꯥꯁꯦ ꯐꯖꯅ ꯐꯥꯅꯔꯕꯅꯦꯕ
ꯑꯣ
ꯐꯥꯏꯌꯦ ꯌꯥꯝ ꯐꯥꯏꯌꯦ ꯃꯣꯏꯖꯨ ꯃꯑꯣꯡꯃꯥꯟꯗꯅ
ꯑꯣ
ꯂꯣꯛꯇꯥꯛꯀꯤ ꯏꯁꯇꯥꯏꯜ ꯍꯥꯏꯇꯥꯔꯦꯅꯦ ꯃꯣꯏꯔꯥꯡꯅ ꯇꯧꯏ ꯑꯗꯨꯃꯥꯏꯅ ꯑꯗꯨꯃꯥꯏꯅ ꯇꯧꯔꯒ ꯃꯣꯏꯁꯦ ꯏꯟꯀꯝ ꯂꯥꯛꯑꯦ ꯑꯗꯨꯗꯒꯤ ꯄꯥꯝ ꯇꯧꯔꯦ
ꯑꯥ
ꯑꯗꯨ ꯃꯉꯥꯏ ꯑꯗꯨꯗꯒꯤ ꯈꯪꯗꯦꯗ ꯃꯤ ꯃꯤꯒꯤ ꯍꯥꯏꯕꯗꯤ ꯄꯩꯁꯥ ꯇꯥꯟꯕꯒꯤ ꯃꯑꯣꯡꯖꯦ ꯑꯩꯈꯣꯏ ꯇꯝꯗꯁꯨ ꯍꯥꯏꯕꯗꯤ ꯑꯈꯣꯏ ꯕꯦꯂꯤꯗꯖꯨ ꯃꯥꯟꯅꯗꯦꯗꯅ
ꯑꯥ
ꯗꯨꯀꯥꯟ ꯐꯝꯕ ꯌꯥꯎꯏ ꯁꯜ ꯂꯣꯏꯕ ꯌꯥꯎꯏꯤ ꯊꯕꯛ ꯇꯧꯕ ꯌꯥꯎꯏꯤ ꯁꯨꯃꯥꯏ ꯇꯧꯋꯦꯕ ꯃꯣꯏꯖꯨ ꯊꯕꯛ ꯏꯪꯒꯥꯡ ꯇꯧꯕꯖꯨ ꯂꯩ ꯃꯣꯏꯒꯤ
ꯑꯥ
ꯏꯪꯒꯣꯟ
ꯍꯥꯏꯗꯤ ꯑꯩꯅ ꯑꯩꯅ ꯑ ꯑꯩꯅ ꯁꯨꯝ ꯍꯥꯏꯗꯤ ꯑꯥ ꯁꯨꯝ ꯎꯕꯗ ꯁꯨꯝ ꯅꯨꯡꯉꯥꯏꯇꯕ ꯍꯥꯏꯇꯥꯔꯦꯅꯦ ꯑꯃꯣꯏꯒꯤ ꯀꯩꯅꯣꯗꯣ ꯑꯗꯒꯤ ꯑ ꯃꯅꯨꯡ ꯆꯪꯕꯅꯤꯅ ꯂꯩꯔꯤꯕ ꯃꯣꯏꯒꯤ ꯀꯩꯅꯣ ꯍꯤꯡ ꯍꯤꯡꯉꯤꯕ ꯃꯍꯤꯡ ꯑꯗꯒꯤ ꯂꯩꯔꯤꯕ ꯈꯨꯂꯩ ꯑꯗꯩ ꯌꯨꯝꯖꯨ ꯐꯖꯅꯁꯨ ꯁꯥꯟꯅꯍꯧꯗꯦ ꯑ ꯍꯣꯏ ꯗ ꯈꯔ ꯑꯃꯗꯤ ꯈꯨꯜ ꯈꯔ ꯑꯃꯗꯤ ꯐꯖꯅ ꯁꯥꯟꯅꯍꯧꯕꯁꯨ ꯎꯔꯛꯑꯦ ꯑꯗꯨꯗꯨꯒ ꯑ ꯈꯔ ꯑꯃꯗꯤ ꯐꯖꯅ ꯁꯥꯗꯦꯕ ꯑꯗ ꯁꯨꯝ ꯅꯨꯡꯉꯥꯏꯇꯕ ꯍꯥꯏ ꯍꯥꯏ ꯇꯔꯦ ꯋꯥꯈꯜꯖꯤꯗꯀꯣ ꯃꯣꯏꯖꯤ ꯑꯩꯈꯣꯏꯕꯧꯇ ꯑꯗꯨꯝ ꯑꯩꯈꯣꯏꯐꯧꯇ ꯑ ꯎꯝ ꯂꯣꯏ ꯐꯪꯉꯦ ꯍꯥꯏꯔꯤꯁꯤꯐꯥꯎꯗ ꯋꯥꯏꯑꯦꯕ ꯍꯤꯡꯕꯗ ꯑꯗꯣ ꯃꯣꯏꯗꯤ ꯐꯪꯕꯖꯨ ꯅꯠꯇꯦ ꯒꯥꯔꯤ ꯂꯩꯇꯕꯖꯨ ꯃꯌꯥꯝ ꯌꯥꯎꯔꯝꯒꯅꯤ ꯃꯅꯨꯡꯗꯨꯗ ꯂꯩ ꯉꯝ ꯂꯩ ꯉꯝꯗꯗꯅ ꯃꯣꯏꯗꯤ ꯀꯃꯥꯏꯅ ꯀꯩꯅꯣꯗꯨꯗ ꯊꯣꯛꯂꯛꯑꯝꯒꯅꯤ ꯑꯗꯒꯤ ꯑꯣꯛ ꯇꯣ ꯅꯨꯡꯇꯣ ꯆꯦꯟꯕ ꯅꯠꯇꯦꯕ ꯆꯦꯟꯕ ꯎ
ꯃꯥꯟꯅꯦ ꯑꯗꯨꯗꯒꯤ ꯂꯥꯏꯟ ꯇꯣꯡꯒꯦ ꯍꯥꯏꯇꯥꯔꯁꯨ ꯑꯥ ꯌꯥꯏꯉꯡꯄꯣꯛꯄꯤ ꯍꯥꯏꯇꯥꯔꯦꯅꯦꯀꯣ ꯃꯦꯔꯣꯠꯇꯣ ꯑꯗꯥꯏꯕꯧꯅꯦꯕ ꯊꯣꯛꯂꯛꯇꯣꯏꯖꯦ ꯅꯠꯇ꯭ꯔꯥ
ꯑꯁ ꯌꯦꯡꯉꯣꯅꯦ ꯑꯗꯨꯗꯤ ꯑꯗꯨꯏ ꯁ꯭ꯀꯨꯜ ꯇꯝꯕ ꯁꯥꯇ꯭ꯔꯗꯤ ꯀꯃꯥꯏ ꯇꯧꯔꯝꯕꯅꯦ ꯑꯗꯨꯗꯤ
ꯍꯁ ꯑꯗꯨꯅꯤ ꯈꯟꯖꯤꯜꯂꯨꯔꯗꯤ ꯑꯗꯨ ꯃꯥꯟꯅꯤ
ꯈꯟꯗ ꯌꯥꯕ ꯅꯠꯇꯦ ꯍꯥꯏꯗꯤ ꯀꯩꯒꯤꯅꯣ ꯍꯥꯏ ꯀꯥꯟꯗꯨꯗ ꯑꯩꯈꯣꯏꯒꯤ ꯑꯈꯣꯏꯅ ꯁꯨꯝ ꯀꯩꯅꯣꯖꯤꯗ ꯆꯥꯎꯔꯥꯛꯅ ꯁꯨꯝ ꯂꯩꯕꯩ ꯋꯥꯅꯦꯕ
ꯎꯝ
ꯑꯩꯈꯣꯏꯅ ꯎꯕ ꯐꯪꯗꯕ ꯍꯥꯏꯗꯤ ꯃꯐꯝ ꯃꯌꯥꯝ ꯑꯃ ꯂꯩꯅꯦ ꯃꯅꯨꯡ ꯍꯟꯖꯟ ꯍꯟꯖꯟꯕ ꯑꯗꯣ ꯃꯣꯏꯁꯤꯡꯁꯤꯗꯤ ꯍꯥꯏꯗꯤ ꯆꯥꯎꯈꯠꯇ ꯆꯥꯎꯈꯠꯇꯕ ꯃꯐꯝ ꯌꯥꯝ ꯂꯩ ꯍꯥꯏꯇꯥꯔꯦ
ꯃꯥꯟꯅꯤ ꯃꯥꯟꯅꯤ
ꯑ ꯁꯨꯝ ꯅꯨꯡꯉꯥꯏꯇꯦꯕ ꯑꯗꯨ ꯃꯌꯥꯝꯗꯣ ꯈꯜꯂꯨ ꯍꯣ ꯍꯣ ꯍꯣꯏ
ꯍꫭ ꯍꯣꯏ ꯑꯗꯨꯗꯤ
ꯎꯝ ꯎꯝ ꯊꯝꯃꫭ ꯊꯝꯃꫭ